ꯑꯧ
ꯑꯧ
ꯑꯣ ꯑꯣ ꯀꯔꯤ ꯏꯟꯁꯥꯡ ꯆꯥꯏꯌꯦꯕ ꯅꯪ ꯉꯁꯤ
ꯉꯁꯤꯁꯦ ꯁꯧꯒ꯭ꯔꯤ ꯑꯗꯨꯒ ꯑꯈꯥꯕ ꯀꯔꯣꯠꯇꯨꯒ
ꯑꯩꯈꯣꯏꯁꯨ ꯁꯧꯒ꯭ꯔꯤꯅꯦ ꯑꯩꯈꯣꯏꯅ ꯁꯧꯒ꯭ꯔꯤꯒ ꯄꯣꯡ ꯍꯋꯥꯏꯗꯣ
ꯎꯝ
ꯀꯩꯅꯣꯗꯣ ꯍꯣꯏꯅ ꯃꯣꯔꯣꯛ ꯀꯣꯠꯂꯒ ꯍꯤꯡꯅ ꯆꯥꯕ ꯌꯥꯕ ꯖꯥꯠꯇꯣ
ꯕꯨꯂꯣꯏ ꯄꯥꯏꯗꯣ
ꯑꯣꯏ ꯑꯩꯁꯨ ꯆꯥꯔꯦ ꯍꯧꯖꯤꯛꯇꯤ ꯀꯩꯗꯧꯔꯤꯒꯦ
ꯍꯋꯥꯏ ꯑꯁꯥꯡꯕꯤ ꯀꯧꯋꯦ ꯑꯗꯨ ꯄꯣꯡ ꯍꯋꯥꯏ ꯍꯥꯏꯕꯗꯤ ꯀꯔꯨꯗꯣ
ꯍꯣꯏ ꯈꯪꯉꯦ ꯈꯪꯉꯦ ꯅꯪꯖꯨ
ꯀꯥꯏꯗꯒꯤ
ꯎꯝ ꯅꯣꯏ ꯑꯉꯥꯡꯁꯤꯡꯗꯣ ꯂꯣꯏ ꯇꯨꯝꯈ꯭ꯔꯕ꯭ꯔꯣ
ꯑꯃꯗꯤ ꯇꯨꯝꯈ꯭ꯔꯦ ꯑꯃꯁꯨ ꯇꯨꯝꯈ꯭ꯔꯕ ꯃꯥ ꯉꯁꯤ ꯑꯥ ꯅꯨꯡꯗꯥꯡ ꯑꯦ ꯅꯨꯡꯊꯤꯟꯗ ꯇꯨꯝꯗꯕꯅꯤꯅꯀꯣ ꯍꯧꯖꯤꯛ ꯃꯥ ꯉꯁꯥꯏꯗꯒꯤ ꯁꯦꯠꯊꯈ꯭ꯔꯅꯤ
ꯑꯍꯟꯗꯨꯔꯣ ꯍꯥ ꯇꯥꯕ꯭ꯔꯥ ꯇꯥꯕ꯭ꯔꯣ ꯑꯔꯥꯎ ꯇꯥꯕ꯭ꯔꯣ ꯇꯥꯕ꯭ꯔꯣ